ꯆꯥꯔꯕꯣ
ꯆꯔꯦ
ꯀꯣꯏꯗꯧꯔꯝꯃꯤꯅꯣ
ꯑ ꯈꯔ ꯁꯨꯝ ꯈꯔ ꯏꯁꯤꯡ ꯈꯔ ꯄꯪꯁꯪ ꯈꯁ ꯌꯥꯝ ꯇꯧꯔꯝꯃꯅꯤ
ꯑꯦ ꯅꯨꯡꯁꯥ ꯁꯥꯒꯠꯂꯛꯑ ꯀꯥꯟꯁꯤꯗ
ꯗꯅꯤꯖ ꯄꯥꯟꯊꯣ ꯇꯧꯕ ꯅ
ꯍꯥꯥ
ꯅꯣꯪꯗꯤ ꯇꯥꯗꯣ ꯃꯥꯜ ꯀꯅꯦ
ꯈꯪꯗꯦ ꯅꯨ ꯑꯩꯈꯣꯏ ꯁꯤꯗꯗꯤ ꯅꯨꯡꯁꯥ ꯍꯥꯏꯐꯦꯠꯇꯤ ꯁꯥꯏꯌꯦ
ꯁꯤꯗ ꯑꯗꯨꯝ ꯃꯪꯅꯩ ꯍꯥꯎꯗꯦ ꯇꯧ ꯂꯩꯔꯦꯅꯦ
ꯑꯗꯨꯝ ꯍꯧꯖꯤꯛ ꯣꯡꯗꯝ ꯉꯏꯇ꯭ꯔꯦ ꯍꯧꯖꯤꯛꯀꯥꯟꯁꯦ
ꯎꯝ
ꯑ ꯃꯣꯏꯒꯤ
ꯑꯥ ꯇꯥꯅꯤꯡ ꯉꯒ ꯄꯦꯟ ꯍꯦꯛ ꯇꯥꯕ ꯅꯣꯡꯁꯦ
ꯑ ꯃꯣꯏꯒꯤꯅꯦ ꯑꯃ ꯀꯩꯅꯣꯗꯣ ꯏꯕꯣꯛ ꯀꯥꯛꯆꯥꯎꯕꯤ ꯍꯣꯏꯒꯤ ꯅꯦꯇꯣꯝꯕꯤ ꯀꯣ ꯃꯥꯒꯦ ꯃꯔꯕꯥꯕ ꯌꯦꯟ ꯇꯧꯕꯗꯨ ꯀꯃꯥꯏ ꯀꯃꯥꯏ ꯅ ꯇꯧꯒꯦ
ꯑꯥ ꯍꯧꯈ꯭ꯔꯦ ꯑꯃꯃꯨꯛ
ꯑꯥ
ꯐꯅꯦꯛ ꯍꯥꯟꯅꯒꯤ ꯑꯗꯨꯝꯕ
ꯑꯣ ꯋꯥꯟ ꯄ꯭ꯂꯥꯏꯒꯤꯗꯣ
ꯑ ꯑꯗꯨꯃꯥꯏꯅ ꯇꯧꯕ ꯑꯗꯨ
ꯄꯤꯊꯣꯛꯄꯤꯔꯣ ꯄꯤꯊꯣꯛ ꯇꯕꯤꯔꯣꯑꯣ
ꯄꯊꯣꯛꯇꯨꯏꯔꯣ ꯈꯪꯗꯦꯅꯦ ꯃꯥꯅ ꯌꯥꯎꯁꯜꯂꯣꯅ ꯍꯥꯏꯗꯅ
ꯑꯣ ꯀꯌꯥ ꯀꯌꯥ ꯍꯨꯜꯂ ꯀꯃꯥꯏ ꯀꯃꯥꯏ ꯇꯧꯗꯣꯏꯅꯣ
ꯑꯥ ꯂꯨꯄꯥ ꯀꯩꯅꯣ ꯍꯨꯟꯕꯅꯦ ꯆꯥꯝꯃꯔꯤ ꯆꯥꯝꯃꯔꯤ
ꯆꯝꯃꯔꯤ ꯆꯨꯝꯃꯔꯤ ꯍꯨꯂꯒ ꯐꯅꯦꯛ
ꯑꯗꯨ ꯑꯃꯗ ꯍꯪꯗꯔ꯭ꯤꯅꯦ ꯑꯩꯕꯣ ꯀꯥꯎꯋꯏꯅꯦ ꯑꯗꯨꯝꯇ ꯍꯪꯒꯦ ꯇꯧꯔꯒ
ꯑꯣ ꯃꯥꯥꯏ ꯀꯩꯅꯣ ꯃꯥꯗꯤ ꯐꯅꯦꯛ ꯃꯔꯨꯞ ꯑꯇꯩ ꯑꯇꯩꯁꯨ ꯌꯥꯝ ꯇꯧꯗꯥꯏꯅꯦꯕ
ꯇꯧ ꯇꯧꯏ ꯇꯧꯏ
ꯃꯨꯀꯥ ꯐꯅꯦꯛꯒꯨꯝꯃꯥꯏꯗꯤ ꯇꯧꯗꯕ꯭ꯔꯣ
ꯃꯄꯥ ꯀꯩꯗꯁꯨ ꯇꯧꯅꯤ ꯍꯥꯏꯅ ꯍꯥꯏꯒꯨꯝ ꯇꯧꯕꯅꯦ
ꯑꯣ ꯃꯣꯄꯥꯛ ꯐꯗꯛꯅ ꯀꯔꯤ ꯐꯤꯗꯥ ꯑꯣꯏꯒꯦ
ꯑꯩꯅꯗꯤ ꯋꯥꯟ ꯄ꯭ꯔꯥꯏꯞꯇ ꯇꯧ ꯍꯥꯏꯕ
ꯑ ꯋꯥꯟ ꯄ꯭ꯂꯥꯏꯗꯤ ꯃꯤ ꯇꯥꯡꯉꯦ ꯍꯥꯏ
ꯎꯝ ꯑꯗꯨꯅ ꯍꯦꯟꯅ ꯄꯥꯝꯃꯦ ꯍꯥꯏꯕ ꯑꯗ
ꯇꯧꯅꯤ ꯍꯥꯏꯅꯣ
ꯃꯥꯥꯟꯗꯤ ꯅꯣꯏ ꯍꯧꯖꯤꯛꯀꯥꯟꯒꯤ ꯈꯥꯗꯤ ꯒꯤꯗꯣ
ꯑꯣ
ꯑꯗꯨ ꯇꯧꯅꯤ ꯍꯥꯏꯕꯅꯦꯕꯥ
ꯑꯣ ꯑꯗꯨꯅ ꯀꯌꯥ ꯀꯌꯥ ꯍꯨꯜꯂ ꯀꯌꯥ ꯐꯪꯕꯤ
ꯑꯗꯨꯅ ꯆꯥꯝꯃꯉꯥ ꯆꯥꯃꯉꯥ ꯍꯨꯝꯅꯤ ꯍꯥꯏꯕꯅꯦ
ꯑꯣ ꯑꯗꯨꯗꯤ ꯀꯩꯅꯣꯍꯣꯏꯒꯤ ꯀꯩꯁꯥꯝ ꯂꯩꯀꯥꯏ ꯍꯣꯏꯒꯤꯗꯨꯒꯁꯨ ꯃꯥꯟꯅꯔꯕ ꯃꯥꯜꯂꯤꯅꯦ
ꯃꯥꯅꯦꯗꯦ
ꯃ ꯀꯩ ꯁꯃ ꯀꯒꯗ ꯅꯪ ꯉꯔꯥꯡ ꯑꯗꯣ ꯇꯔꯨꯛ ꯄꯤꯅꯦ ꯍꯥꯏꯕ꯭ꯔꯥ ꯀꯩꯅꯣꯝꯃ ꯍꯥꯏ
ꯑꯥ ꯐꯤ ꯆꯔꯨ ꯑꯗꯨꯗꯁꯨ ꯌꯥꯎꯁꯜꯂꯣꯅ ꯄꯥꯟꯅꯕꯗꯨ ꯂꯣꯏꯗ꯭ꯔꯤ ꯑꯃ ꯑꯅꯧꯕ ꯍꯧꯕꯗꯣ
ꯑꯥ
ꯑꯗꯨꯒꯤꯅꯤ ꯆꯔꯤ ꯈꯥꯏꯌꯣꯅ ꯈꯥꯏꯈ꯭ꯔꯕꯅꯦꯕ
ꯑꯣ ꯀꯌꯥ ꯐꯪꯗꯣꯏꯅꯣ ꯈꯣꯠꯇꯣꯏꯅꯣ ꯑꯗꯨꯁꯨ ꯋꯥꯔꯤꯗꯣ ꯍꯥꯡꯗꯣꯛꯎꯀꯦ ꯍꯥꯏꯗꯤꯦ
ꯑꯂ ꯍꯪꯦ ꯇꯔꯣ ꯍ
ꯀꯌꯥ ꯑꯣꯏꯔꯤꯅꯣ
ꯑꯅꯩꯗꯤꯁꯤ ꯆꯃꯔꯤꯅꯦ
ꯑꯣ ꯑꯗꯨꯗꯤ ꯇꯔꯥ ꯀꯩꯅꯣꯝ ꯐꯪꯈꯤꯒꯨꯝ ꯇꯧꯗꯥꯏ
ꯎꯝ ꯀ ꯐꯪꯅꯤ ꯇꯔꯥ ꯑꯣꯏꯔꯦ ꯃꯥꯅꯦꯗ
ꯀꯥꯎꯔꯦꯅꯦ
ꯍꯒꯅꯦ ꯇꯔꯥ
ꯃꯥꯏ ꯃꯨꯀꯥ ꯁꯨꯠ ꯀꯨꯝꯕꯗꯤ ꯇꯧꯔꯣꯏ ꯍꯥꯏꯕ꯭ꯔꯣ
ꯑꯗꯨꯝꯕ ꯇꯧꯕꯅꯗꯤ ꯐꯕꯅꯤꯅꯦ ꯎꯀꯥ ꯁꯨꯠꯀꯨꯝꯕꯗꯨꯗꯤ
ꯍꯣꯏꯅꯦ ꯑꯍꯔꯅꯤꯒ ꯑꯍꯟꯒꯤ
ꯎꯝ ꯀꯅꯔ ꯄ ꯐꯔꯤ
ꯃꯥꯅꯤ ꯑꯗꯨ ꯃꯨꯛꯀꯥꯁꯨꯨꯠꯁꯦ ꯑꯃꯇꯪ ꯑꯣꯏꯕꯅꯤꯅ ꯃꯤꯅ ꯑꯃꯨꯛꯁꯨ ꯄꯥꯝꯅꯗꯕꯁꯨ ꯌꯥꯎꯋꯦꯕ
ꯑꯗꯨꯕꯨꯗꯤ ꯃꯥꯁꯥꯅ ꯄꯥꯝꯃꯦ ꯍꯥꯏꯔꯒ ꯃꯆꯨ ꯃꯆꯨ ꯂꯩꯖ ꯇꯥꯔꯦꯗꯅ
ꯃꯁꯥꯅ ꯄꯥꯝꯕ ꯅꯠꯇꯕ ꯑꯂꯣꯟꯕꯤ ꯂꯣꯟꯗꯕꯤ ꯃꯃꯜ ꯑꯃꯨꯛ ꯃꯥꯟꯅꯔꯛꯇꯦꯗꯅ ꯐꯅꯦꯛꯇꯣ
ꯃꯥꯅꯦ ꯑꯗꯨꯁꯨꯗꯤ
ꯑꯣꯏꯕꯗꯨꯗ ꯃꯣꯏꯅ ꯑꯗꯨꯒꯤ ꯇꯣꯀꯥ ꯇꯣꯀꯤꯗꯨꯗ ꯇꯜꯂꯝꯃꯅꯤ
ꯇꯧ ꯍꯥꯏꯔꯗꯤ ꯍꯦꯛꯇ ꯇꯧꯗꯣꯏꯅꯤꯗ ꯃꯥꯗꯤ ꯌꯥꯝ ꯇꯟꯗꯕꯅꯤ
ꯑꯣ ꯀꯔꯤ ꯀꯔꯤ ꯃꯔꯨꯞꯇꯤ ꯇꯧꯒꯦ ꯃꯥꯁꯦ
ꯑꯁ ꯃꯔꯨꯞꯀꯁꯨ ꯇꯧꯏꯗ ꯄ ꯂꯤꯁꯤꯡ ꯐꯤꯒꯤ ꯀꯩꯒꯤꯗꯤ ꯑꯗꯨꯝ ꯇꯧꯗꯦꯗ ꯇꯧꯔꯗꯤ ꯑꯗꯨꯝ ꯑꯩꯉꯣꯟꯗ ꯌꯥꯎꯑꯣꯅ ꯑꯗꯨꯝ ꯍꯥꯏꯔꯛꯄꯅꯤ
ꯑꯣ ꯃꯣꯝꯄꯥꯛ ꯐꯤ ꯎꯗꯛꯀꯨꯝꯕ ꯐꯅꯦꯛ ꯃꯔꯨꯞꯀꯨꯝꯕꯁꯦ ꯅꯠꯇꯗꯤ ꯂꯩꯇꯦꯅꯦꯀꯣ ꯃꯔꯨꯞꯁꯦ ꯐꯤꯅꯣꯡꯒꯤ ꯁꯤ ꯗꯗꯤ ꯑꯟꯑꯣꯗꯤꯕꯜ
ꯃꯥꯏ ꯐꯤꯒꯦ ꯃꯔꯨꯞ ꯇꯧꯏꯗꯨꯅꯦ
ꯑꯝ
ꯑꯗꯨ ꯂꯣꯏꯔꯒ
ꯐꯤꯒꯦ ꯅꯠꯇꯦ ꯈ꯭ꯋꯥꯡꯅꯦ ꯍꯥꯏꯗꯥꯏꯅꯦ
ꯈ꯭ꯋꯥꯡꯅꯦ ꯈ꯭ꯋꯥꯡꯒꯤ ꯐꯤꯒꯦꯅꯦ
ꯈ꯭ꯋꯥꯡ ꯒ ꯐꯤꯒꯦꯒꯁ ꯃꯥꯥꯟꯅ
ꯏꯃꯥ ꯃꯥ ꯈ꯭ꯋꯥꯡꯒꯤ ꯐꯤꯒꯦ ꯑꯗꯒꯤ ꯈ꯭ꯋꯥꯡꯒꯤ ꯅꯠꯇꯕ ꯐꯤꯒꯦ ꯂꯩꯔꯤ ꯍꯧꯖꯤꯛꯀꯥꯟꯒꯤ ꯃꯌꯥꯝ ꯑꯃ ꯁꯦꯠꯅꯔꯤꯁꯦ
ꯑꯣ ꯑꯥ ꯑꯗꯒꯤ ꯏꯅꯝꯃ ꯍꯣꯏꯒꯤꯗꯒꯤ ꯐꯅꯦꯛꯇꯣ ꯎꯝ ꯁ꯭ꯋꯥꯏꯗꯗꯤ ꯀꯩꯅꯣ ꯃꯨꯒꯥ ꯐꯦꯟꯕꯤꯗꯣ ꯃꯄꯥꯟ ꯅꯥꯏꯕ ꯑꯌꯥꯡꯕ ꯑꯃ
ꯎꯝ
ꯁ꯭ꯋꯥꯏꯗꯗꯤ ꯂꯨꯄꯥ ꯂꯤꯁꯤꯡ ꯑꯍꯨꯝꯒ ꯆꯥꯝꯃꯔꯤ ꯆꯥꯝꯃꯉꯥ ꯑꯗꯨꯝ ꯄꯤꯅꯕꯅꯦꯕ ꯑꯗꯨ ꯃꯣꯏꯗ ꯀꯣꯟꯗ ꯀꯛꯄ ꯑꯣꯏꯕꯒꯤꯅꯦ ꯑꯝ ꯃꯄꯥꯟꯁꯨ ꯑꯥ ꯈꯣꯏꯒꯤ ꯑ ꯂꯣꯟꯗ꯭ꯔꯤꯕꯒꯤ ꯂꯨꯄꯥ ꯂꯤꯁꯤꯡ ꯑꯃꯒ ꯆꯧꯉꯥ ꯈꯛꯅꯦꯕ
ꯑꯗꯨ ꯂꯣꯟꯗꯕ ꯑꯣꯏꯗꯣꯏꯅꯦ
ꯑꯥ ꯑꯗꯨ ꯑꯩꯅ ꯑꯃ ꯈꯥꯛꯑꯣꯗꯤ ꯍꯥꯏꯒ꯭ꯔꯕꯅꯦ
ꯎꯝ ꯂꯣꯟꯗꯕ ꯑꯣꯏꯗꯣꯏꯅꯦ ꯑꯗꯣ ꯑꯔꯣꯟꯕꯗꯗꯤ ꯌꯥꯝ ꯇꯥꯡꯉꯦ
ꯑꯣ ꯂꯣꯟ ꯕꯁꯤ ꯍꯧꯖꯤꯛꯀꯥꯥꯟ ꯂꯨꯄꯥ ꯀ꯭ꯌꯥ
ꯏꯁ ꯌꯥꯝ ꯂꯧꯔꯦ ꯌꯥꯝ ꯂꯧꯔꯦ ꯌꯥꯝ ꯂꯧꯔꯦ ꯑꯔꯨꯃꯟ ꯌꯥꯝ ꯂꯧꯔꯦ ꯂꯨꯄꯥ ꯂꯤꯁꯤꯡ ꯍꯦꯟꯅ ꯂꯧꯔꯕꯅꯤ
ꯑꯥ ꯌ ꯂꯤꯁꯤꯡ ꯍꯦꯟ ꯕꯁꯦ ꯑꯗꯨ ꯀꯝꯄ꯭ꯌꯨꯇꯔꯗ ꯂꯣꯜꯂꯁꯨ ꯌꯥꯏꯗ ꯀꯝꯄ꯭ꯌꯨꯇꯔꯗ ꯂꯣꯟꯕꯗꯨꯁꯨ ꯑꯗꯨꯝ ꯐꯖꯕꯅꯤ ꯃꯁꯥꯁꯨ ꯅꯥꯟꯕ
ꯑꯗꯣ ꯐꯤꯒꯦ ꯑꯁꯦꯡꯕꯗꯒꯥꯗꯤ
ꯍꯣꯏ ꯐꯤꯒꯦ ꯑꯁꯦꯡꯕꯗꯨꯅ ꯑꯃꯨꯛ ꯐꯅꯦꯛ ꯑ ꯇꯥꯡꯕ ꯑꯣ ꯏꯕꯅꯤꯅ ꯈꯨꯅ
ꯎꯝ ꯃꯤ ꯂꯨꯄꯥ ꯂꯤꯁꯤꯡ ꯇꯔꯥ ꯍꯦꯟꯅ ꯄꯤꯔꯤꯅꯤ ꯀꯩꯅꯣ ꯐꯤꯒꯦ ꯑꯁꯦꯡꯕ ꯑꯩꯈꯣꯏꯒꯤꯒꯥꯗꯣ ꯂꯤꯁꯤꯡ ꯇꯔꯥ ꯍꯦꯜꯂꯤꯅꯤ
ꯑꯐꯣꯏꯒꯤꯗꯣ ꯇꯔꯥꯅꯤꯊꯣꯏꯅꯦ ꯐꯤꯒꯦꯗꯣ ꯑꯗꯨꯗ ꯇꯔꯥꯅꯤꯊꯣꯏ ꯍꯥꯏꯁꯦ ꯆꯍꯤ ꯑꯅꯤ ꯑꯍꯨꯝꯒꯤ ꯃꯃꯥꯡꯗ ꯑꯣꯏꯒꯤꯕꯅꯤꯗꯅ
ꯎꯨꯝ ꯍꯧꯖꯤꯛ ꯌꯥꯝ ꯇꯥꯡꯉꯦ ꯑꯗꯣ ꯑꯩꯅ ꯑꯇꯥꯡꯕꯗꯣ ꯂꯣꯟꯐꯝꯗꯣ ꯑꯝꯄ ꯑꯐꯕ ꯈꯪꯅꯕ ꯊꯤꯔꯛꯑꯣ ꯇꯂꯣꯜꯔꯟꯅꯕ ꯍꯥꯏꯕꯅꯦꯕ ꯑꯗꯣ ꯃꯥꯅ ꯑ ꯂꯣꯟꯐꯝꯗꯣ ꯂꯥꯞꯄꯤꯅꯦ ꯂꯩ ꯑꯗꯣ ꯑꯩ ꯇ ꯃꯨꯅꯥ ꯀꯩꯅꯣ ꯇꯧꯔꯛꯈꯤꯒꯦ ꯍꯪꯉꯛ ꯈꯩꯗ ꯑꯗꯨꯒ ꯂꯣꯟꯕ ꯃ ꯃꯇꯝꯗ ꯅꯥꯝꯃꯇꯪ ꯄꯤꯌꯣꯌꯦ
ꯀꯩꯒꯤ ꯃꯥꯟꯅꯕꯗꯣ ꯈꯪꯅꯕꯔꯣ
ꯖꯨꯠ ꯃꯨꯠ ꯇꯧꯗꯅꯕ
ꯑꯣꯠ ꯎꯝ ꯑꯣꯏꯗ ꯄꯥꯗ ꯇꯧꯔꯛꯇꯅꯕ
ꯎꯨꯝ ꯅꯥꯃꯇꯪ ꯄꯤꯌꯨ
ꯑꯣ
ꯄꯤꯕꯗꯁꯨ ꯐꯅꯦꯛꯇꯣ ꯑꯩꯈꯣꯏꯒꯤ ꯃꯤꯡ ꯊꯥꯒꯦ ꯇꯧꯕ
ꯗꯦꯅꯦ ꯃꯣꯏꯅ ꯍꯥꯏꯔꯛꯑꯒ ꯈꯪꯉꯤꯁꯤꯅꯤꯅꯦ
ꯑꯗꯨꯅꯦ ꯑꯗꯣ ꯃꯤꯡ ꯊꯥꯗꫭꯛꯅꯦꯕ ꯍꯌꯦꯡ ꯃꯣꯏ ꯂꯣꯟꯐꯝꯗꯣ ꯑꯣꯟꯅꯗꯅꯕꯅꯦ
ꯎꯨꯝ
ꯑꯩꯈꯣꯏꯒꯤ ꯇꯨꯝꯅ ꯐꯣꯠꯂꯒꯅꯦ ꯃꯤꯡ ꯊꯥꯒꯤꯗꯧꯅꯦꯕ
ꯑꯗꯨ ꯌꯦꯇꯨꯝꯅ ꯍꯟꯗꯣꯛꯑꯕꯁꯨ ꯑꯗꯨꯝ ꯁꯦꯝꯕ ꯌꯥꯅꯤ ꯀꯩꯅꯣ ꯑꯗꯨꯒꯨꯝꯕꯗꯨꯗꯤ
ꯍꯦꯛꯇ ꯌꯥꯄꯣꯟꯇꯦꯗ
ꯑꯗꯨ ꯅꯠꯇ꯭ꯔꯒ ꯃꯅꯨꯡꯗ ꯇꯥꯏꯒꯤꯕ ꯕꯗ ꯑꯣꯏꯗꯣꯏꯅꯤꯅ ꯑꯉꯧꯕ ꯃꯆ ꯁꯦꯠ ꯑꯃꯗꯅꯦ ꯃꯄꯥꯟꯒꯤ ꯑꯉꯧꯕ ꯃꯆꯦꯠ ꯑꯃꯅ ꯀꯣꯂꯣꯝꯅꯔ ꯃꯥꯀꯟꯅꯔ ꯏ ꯏꯅꯕꯁꯨ ꯎꯏꯌꯦ ꯑꯩ ꯑꯗꯨꯝ
ꯎꯝ ꯑꯗꯨꯗꯤ ꯌꯥ ꯌꯥꯎꯗꯣ ꯍ
ꯃꯅꯨꯡ ꯃꯅꯨꯡꯗ ꯇꯥꯏꯁꯤꯟꯈꯤ ꯗꯣꯏꯅꯤꯅ ꯅꯠꯇꯦ ꯑ ꯃꯨꯛ ꯑ ꯃꯨꯛꯇꯣ ꯀꯩꯅꯣ ꯇꯧꯗꯕꯤ ꯀꯣꯛꯇꯕꯤ ꯂꯩ ꯀꯅꯥ
ꯎꯝ ꯎꯝ ꯑꯗꯨ ꯑꯣꯏꯗꯤ ꯑꯗꯨꯝꯕ ꯇꯧꯗꯧꯅꯤ
ꯑꯗꯨꯒꯨꯝꯕ ꯑꯃꯅꯪ ꯏꯒꯦ ꯇꯧꯕꯅꯦ
ꯎꯝ ꯑꯥ ꯀꯩꯅꯣꯅ ꯍꯥꯏꯌꯦꯑꯌꯦ ꯀꯣꯝꯕꯤꯅ ꯍꯥꯏꯌꯦꯕ ꯅꯍ ꯃꯇꯝ ꯄꯤꯔꯒꯗꯤ ꯃꯅꯥ ꯎꯝ ꯁꯦꯔꯥꯟ ꯇꯨꯔꯥꯟ ꯇꯧꯔꯣꯏ
ꯑꯝ
ꯃꯇꯝ ꯄꯤꯗꯧꯅꯤ ꯍꯥꯏꯌꯦꯕ
ꯑꯗꯨꯗꯤ ꯅꯥꯝꯃ ꯅꯥꯝꯃꯁꯨ ꯃꯆꯠ ꯃꯆꯠ ꯄꯤ ꯂꯩꯣꯏꯗꯣꯔꯤꯕ
ꯑꯗꯣ ꯃꯥ ꯍꯥꯏꯅ ꯑꯩꯈꯣꯏꯒꯤ ꯈ꯭ꯋꯥꯡ ꯊꯝꯒꯗꯧꯕ ꯁꯔꯨꯛꯇꯣ ꯑꯗꯨꯗꯤ ꯃꯦꯆꯤꯟꯅ ꯂꯣꯜꯍꯜꯂꯁꯨ ꯑꯩꯈꯣꯏꯒꯤ ꯈꯣꯡꯈꯥ ꯊꯝꯒꯗꯧꯕꯗꯨꯅ
ꯎꯝ
ꯂꯣꯜꯍꯜꯂꯨ
ꯌꯥꯕꯨꯗꯤ ꯌꯥꯕ꯭ꯔꯖꯖꯠꯅꯤ ꯑꯗꯨꯁꯨ ꯎꯔꯣꯏꯗꯕꯅꯤꯅ ꯃꯤꯅ ꯀꯩꯁꯨ
ꯄꯥꯃ
ꯎꯝ
ꯍꯥꯏꯌꯦꯕ
ꯍꯧꯖꯤꯛꯇꯤ ꯂꯤꯁꯤꯡ ꯑꯍꯨꯝ ꯃꯔꯤ ꯂꯧꯔꯦ ꯍꯥꯏꯌꯦ
ꯂꯧꯔꯤꯅꯦ ꯑꯗꯨ ꯂꯣꯟꯐꯝ ꯈꯨꯠꯅ ꯂꯣꯟꯕ ꯑꯣꯏꯔꯁꯨ ꯐꯖꯕ ꯂꯩ ꯃꯦꯆꯤꯟꯅ ꯂꯣꯟꯕ ꯑꯣꯁꯨ ꯐꯖꯕ ꯂꯩꯌꯦꯕ
ꯃꯣꯏ ꯑꯁꯤꯁꯤ ꯀꯣꯟꯖꯂ ꯀꯥꯏꯒꯤꯅꯨꯛ ꯂꯣꯜꯍꯟꯕꯗꯨꯗꯤ ꯌꯥꯗ꯭ꯔꯕ ꯍꯧꯖꯤꯛꯁꯦ
ꯑꯗꯣ ꯀꯅꯣ ꯇꯧꯖꯦ ꯃꯥꯗꯤ ꯃꯦꯆꯤꯟ ꯅꯤꯗꯅꯥ
ꯑꯣꯃ ꯏꯃꯦ ꯆꯔꯂꯣ
ꯃꯦꯆ ꯈꯨꯠꯅꯠꯇ ꯑꯗꯣ ꯃꯥꯗꯤ ꯃꯈꯨꯠꯇꯤ ꯌꯥꯝꯗꯤ ꯐꯖꯕꯅꯦ ꯇꯞ ꯇꯞ ꯅꯞꯄꯅꯦꯕ
ꯍꯣ ꯍꯣꯏ
ꯑꯣ ꯑꯃꯨꯛꯇꯪ ꯃꯉꯣꯟꯗ ꯑꯣꯏꯔꯁꯨ ꯂꯣꯍꯜꯂꯒ ꯑꯃꯨꯛꯇꯪ ꯍꯪꯒꯦ ꯇꯧꯅꯤ ꯑꯩꯁꯦ ꯊꯦꯡꯅꯕꯗ
ꯀꯩꯅ ꯇꯧꯋꯦ ꯊꯥꯏꯅꯒꯤ ꯑꯃꯨ ꯈꯨꯔꯣꯟꯗ ꯂꯣꯜꯂꯦ ꯐꯖꯕꯥ ꯑꯅꯧꯕ ꯊꯣꯛꯄ ꯃꯑꯣꯡꯁꯦ ꯃꯥ ꯈꯪꯗꯦ
ꯑꯦ ꯈꯣꯏ ꯂꯣꯟꯕꯗꯤ ꯆꯞ ꯃꯥꯟꯅꯩ ꯀꯩꯅꯣ
ꯈꯣꯏ ꯑꯣꯏꯔꯁꯨ ꯈꯣꯏ ꯃꯈꯜ ꯃꯈꯜ ꯂꯩꯔꯦ ꯍꯧꯖꯤꯛꯇꯤ ꯃꯥꯒꯤ ꯈꯣꯏ ꯈꯨꯣꯟꯗꯨꯗꯤ ꯊꯥꯏꯅꯒꯤꯗꯨꯨꯅꯤꯌꯦ ꯑꯗꯨ ꯐꯖꯗꯦ
ꯑꯗꯣ ꯈꯣꯡꯊꯛ ꯊꯝꯈꯤꯗꯧꯕꯕꯨ ꯀꯩꯗꯧꯒꯦ
ꯈ꯭ꯋꯥꯡꯒꯤꯗ ꯑꯣꯏꯗꯣꯏꯔꯣ ꯍꯥꯏ
ꯑ ꯈ꯭ꯋꯥꯡꯒꯤꯗꯣ ꯑꯣꯏꯗꯣꯏꯅꯦ
ꯑꯣ ꯈ꯭ꯋꯥꯡꯒꯤꯗꯣ ꯃꯉꯣꯟꯗ ꯂꯣꯟꯍꯟꯕ ꯍꯥꯏꯗꯤ ꯌꯥꯏꯌꯦ ꯑꯗꯨ ꯅꯠꯇꯕꯤꯗ ꯑꯩꯅ ꯍꯥꯏꯗꯤ ꯃꯈꯥꯗ ꯑꯣꯏꯒꯗꯕ ꯈꯣꯡꯗꯣꯟꯗ ꯑꯣꯏꯒꯗꯕꯗꯣ
ꯑꯗꯨꯗꯤ ꯈꯨꯠꯅ ꯂꯣꯟꯗꯣꯏꯅꯤ ꯀꯩꯅꯣ
ꯑꯣ ꯑꯗꯨ ꯐꯖꯕ ꯑꯃꯗ ꯂꯣꯜꯍꯟꯕ ꯎꯝ
ꯇꯣꯝꯕꯤ ꯅ ꯊꯤꯖꯔꯥꯅꯤ ꯑꯁꯤꯗ ꯀꯩꯅꯣꯗ ꯑꯃꯕꯨꯗ ꯑꯗꯨ ꯂꯩꯌꯦ ꯁ꯭ꯀꯨꯜ ꯂꯩꯔꯛ ꯃꯇꯣꯟꯗꯣ
ꯑꯥ
ꯑꯗꯨꯗ ꯅꯨꯄꯤ ꯃꯑꯣꯡ ꯑꯃ ꯍꯦꯛ ꯂꯣꯜꯂꯤꯑꯕ ꯃꯄꯥꯟ ꯊꯥꯡꯗꯣꯛꯑ ꯍꯦꯛ ꯂꯣꯜꯂꯦꯕ ꯑꯃ
ꯐꯖꯩ ꯐꯖꯗꯗꯤ ꯈꯪꯕ꯭ꯔꯣ
ꯑꯦ ꯐꯖꯩ ꯑꯗꯨꯗ ꯐꯖꯕꯗ ꯃꯥꯏ ꯃꯋꯥꯗꯣ ꯃꯥꯄ꯭ꯔꯝ ꯈꯣꯏꯗꯪ ꯃꯋꯥꯗꯨꯗ ꯁꯦꯟꯅꯕꯗ ꯃꯥ ꯋꯥꯏꯌꯦꯕ
ꯑꯣ ꯑꯗꯨꯗꯤ ꯀꯥꯟꯅꯗ꯭ꯔꯦ ꯃꯤ ꯊꯕꯛ ꯆꯤꯜꯂꯗꯤ
ꯑꯗꯨ ꯂꯣꯟꯗꯤ ꯑꯗꯨꯝ ꯑꯩꯅ ꯍ ꯅꯍꯥꯟꯋꯥꯏ ꯒꯥꯔꯤ ꯉꯥꯏꯕꯗꯨ ꯎꯏꯌꯦꯕ
ꯎꯝ ꯐꯔꯦ ꯐꯔꯦ ꯑꯩ ꯉꯥꯏꯍꯥꯛ ꯂꯩꯒ ꯑꯃꯨꯛ ꯇꯧꯔꯛꯀꯦ
ꯎꯝ
ꯁꯣꯝꯗ ꯀꯧꯔꯛꯑꯦ ꯑꯩ
ꯍꯣꯏ ꯍꯣꯏ
ꯎꯝ ꯎꯝ ꯊꯝꯃꯦ ꯊꯝꯃꯦ
ꯊꯝꯃꯣ ꯊꯝꯃꯣ